ꯇꯥꯔꯦ ꯇꯥꯔꯦ ꯀꯩꯗꯧꯅꯣ
ꯑ ꯎꯝ ꯑꯩꯥꯏꯖꯤ ꯌꯦꯡꯉꯝꯕꯅꯦ
ꯐ
ꯍ ꯍꯟꯂꯛꯇ꯭ꯔꯤꯌꯦ
ꯑꯥ ꯑꯩꯈꯣꯏꯒꯤ ꯑꯩꯈꯣꯏ ꯑꯣ
ꯍꯜꯂꯛꯇ꯭ꯔꯤꯌꯦ ꯅꯣꯏ ꯀꯩꯇꯧꯔꯕ
ꯑꯣꯀꯦ ꯑꯣꯀꯦ ꯀꯩ ꯀꯩ ꯀꯩꯅ ꯌꯥꯝ
ꯅꯪꯅꯦ ꯋꯥꯇꯣ ꯅꯪꯅꯦ ꯋꯥꯇꯣ ꯑ ꯍꯥꯏꯅꯦꯍꯦ
ꯇꯥꯗ꯭ꯔꯣ
ꯇꯥꯏꯌꯦ ꯇꯥꯏꯌꯦ
ꯀꯣ ꯑ ꯍꯥꯏꯗꯤ ꯀꯩꯅꯣ ꯍꯥꯏꯖꯦ
ꯅ ꯋꯥ ꯇ
ꯇꯥꯔꯕꯣ ꯐꯖꯅ
ꯎ ꯍꯥꯏ ꯂꯩꯀꯦ ꯇꯥꯏ ꯇꯥꯏ
ꯎꯦ
ꯀꯦ ꯀꯦꯗ ꯔꯃꯤꯅꯣ
ꯀ ꯅꯪ ꯇꯧꯔꯝꯗꯦ ꯅꯉꯣꯟꯗ ꯐꯣꯟ ꯇꯧꯔꯛꯏꯁꯤꯅꯤ ꯀꯩꯗꯧꯋꯏꯤ ꯅꯣꯏꯗꯤ ꯃꯗꯨ ꯌꯨ ꯃ
ꯀꯝꯥꯎ ꯁꯨꯔꯕꯣ
ꯑꯩ ꯐꯖꯗꯦ ꯑꯁ ꯑꯗꯨꯒ ꯉꯥꯎ ꯁꯨꯎ ꯁꯨꯔꯨꯕꯗꯤ ꯁꯋꯥꯗꯤ ꯌꯥꯜꯂꯦ ꯂꯩꯔꯦ ꯑꯣꯡꯀ ꯁꯨꯔꯨꯖꯔꯦ ꯈꯪꯦ ꯑꯩꯒꯤ ꯃꯤꯡꯁꯦ ꯊꯦꯅ ꯈꯣꯡꯒ꯭ꯔꯥꯎꯅꯦꯣꯏ ꯑꯩꯅ ꯁꯨꯖꯒꯦ ꯊꯝꯃꯝꯕꯕꯁꯤ ꯃꯣꯏꯅ ꯁꯨꯔꯦ
ꯂꯣꯏꯅꯅ ꯂꯣꯏꯅ ꯑꯦꯛꯁꯄꯣꯖ ꯇꯧꯈ꯭ꯔꯦ
ꯑꯦꯛꯁꯄꯣꯁ ꯇꯧꯕ꯭ꯔꯥꯕ ꯑꯩꯅꯗꯤ ꯂꯣꯟꯅ
ꯀꯅꯥꯝ ꯈꯖꯤꯟꯕꯕꯤ ꯇꯧꯒꯦ ꯇꯧꯔꯖꯔꯒꯦ
ꯑꯦ ꯌꯥꯝꯅ ꯐꯖꯗꯕ ꯍꯥꯏꯗꯤ ꯑꯣꯏꯔꯦ ꯑꯦ ꯀꯅꯥꯅꯦ ꯍꯧꯖꯤꯛ ꯈꯪꯉꯤꯅꯦ ꯍꯌꯦꯡ ꯑꯁ ꯑꯗꯣ ꯃꯣꯏꯒꯤ ꯊꯣꯛ ꯇ ꯇꯟꯁꯤꯗ ꯏꯀꯥꯏꯔꯛꯑꯦ
ꯃꯤꯃ ꯃꯤ ꯆ ꯂꯩꯦ
ꯎ ꯑꯗꯨꯅꯦ ꯍꯥꯏꯕꯗꯤ ꯃꯅꯝ ꯃꯥꯃꯥꯒꯤ ꯋꯥ ꯅꯠꯇ꯭ꯔꯣ ꯁꯤꯒ ꯆꯠꯁ ꯆꯠꯂꯗꯤ ꯎꯟꯅꯦ
ꯑꯩ ꯀꯩꯅꯣꯝꯃ ꯇꯧꯔꯦ ꯌꯨꯝ ꯍꯜꯂꯛꯄꯗꯣ
ꯗꯤ ꯄꯥꯏꯔꯒꯅꯤ ꯂꯩꯕ꯭ꯔꯤꯁꯦ
ꯍꯧꯖꯤꯗꯤ ꯃꯁꯤ ꯋꯦꯗꯔꯁꯦ ꯀꯩꯅꯣꯒꯨꯝꯕ ꯑꯃ ꯆꯥꯅꯤꯡꯗ꯭ꯔꯣ ꯑꯣꯛꯀꯨꯝꯕ ꯑꯃ
ꯑꯗꯨꯅꯦ ꯄꯤꯔꯤꯛ ꯄꯤꯗꯤꯛ ꯄꯤꯔꯤꯠꯀ ꯁꯧꯍꯜꯂꯒ
ꯄꯤꯛ ꯄꯤ꯭ꯛ ꯄꯤꯛ ꯄꯤ꯭ꯔꯤꯛ ꯄꯤꯛꯇ꯭ꯔꯤꯛꯀꯔ ꯁꯧꯍꯜꯂꯅꯤ ꯑꯗꯨꯗꯨꯒ ꯀꯣꯊꯔꯒ ꯑꯁ ꯆꯥꯔꯒ ꯑꯗꯨꯗꯨꯒ ꯀꯩꯅꯣ ꯇꯧꯔꯒ ꯀꯥꯡꯈꯟꯒ ꯊꯥꯖꯤꯜꯂꯒ ꯑꯗꯨꯗꯨꯒ ꯀꯩꯅꯣ ꯇꯧꯔꯒ ꯋꯥꯔꯤ ꯕꯨꯠꯀꯤ ꯋꯥꯔꯤ ꯑꯃ ꯇꯥꯔ ꯇꯨꯝꯈꯤꯕ
ꯀꯩꯅꯣ ꯕꯣꯔ ꯌꯦꯡ ꯌꯦꯡ ꯆꯥꯕꯗꯤ ꯀꯩ ꯀꯥꯏ ꯀꯦ
ꯕꯣꯜꯗꯤ ꯀꯩꯅꯣ ꯍꯥꯏꯁꯦ ꯕꯣꯜꯗꯤ ꯅꯨꯃꯤꯗꯥꯡꯒꯤ ꯊꯕꯛꯅꯤ ꯀꯩꯅꯣ
ꯅꯨꯃꯤꯗꯥꯡ ꯆꯥꯗꯧꯕꯅꯦ ꯍꯧꯖꯤꯛ ꯆꯥꯖꯈꯔ ꯅꯪ ꯍꯥꯏꯁꯦ
ꯋꯥꯔꯤ ꯋꯥꯅꯤ ꯍꯧꯖꯤꯛꯀ ꯆꯥꯔꯗꯤ ꯅꯨꯡꯉꯥꯏꯔꯣꯏꯗ꯭ꯔꯦ ꯍꯥꯏꯕꯅꯤꯅ ꯑꯩꯅ ꯍꯥꯏꯗꯤ ꯆꯥꯥꯁꯜꯂꯒ ꯇꯨꯝꯈꯤꯕꯗꯣ
ꯑꯣ ꯑꯣ ꯆꯥꯁꯤꯜꯂꯛꯇꯕꯩ ꯋꯥꯔꯤꯗꯣ ꯅꯪꯁꯤꯅ
ꯃꯥꯅꯦ
ꯑꯩꯅ ꯈꯜꯂꯨꯁꯤ ꯅ ꯅꯪ
ꯕꯣꯜ ꯑꯩꯅ ꯐꯨꯠꯅ ꯕꯣꯜ ꯐꯨꯜꯗ ꯌꯦꯡꯕ ꯌꯥꯎꯔꯥꯕꯅꯦ
ꯌꯥꯎꯔꯦ ꯃꯌꯥꯝ ꯌꯥꯎꯔꯦ
ꯑꯩ ꯐꯨꯜꯗ ꯌꯦꯡꯕꯕꯨꯗꯤ ꯌꯥꯎꯕꯨꯗꯤ-ꯌꯥꯎꯔꯦ ꯈꯔ ꯑꯗꯣ ꯑꯌꯥꯝꯕꯅ ꯇꯪꯈꯥꯏ-ꯇꯪꯈꯥꯏꯒ ꯍꯦꯛꯇ ꯇꯨꯝꯒꯤꯕꯅ ꯍꯥꯟꯕ ꯉꯥꯛꯇ
ꯅꯪ ꯑꯥꯔꯖꯦꯟꯇꯤꯅꯥꯒꯤ ꯍꯟꯗꯛꯀꯤꯗꯣ ꯐꯨꯜ ꯌꯦꯡꯍꯧꯕ꯭ꯔꯥ
ꯎꯝ ꯌꯦꯡꯉꯦ-ꯌꯦꯡꯉꯦ
ꯑꯣ ꯑꯩꯗꯤ ꯁꯦ
ꯑꯗꯣ ꯃꯣꯏꯅ-ꯃꯣꯏꯅ ꯊꯥꯡꯒꯠ-ꯊꯥꯡꯂꯛꯏꯕ ꯑꯦꯂꯤꯒꯦꯁꯟꯗꯣ ꯌꯥꯅꯤꯡꯗꯦꯕ ꯑꯩ ꯈꯪꯕ꯭ꯔ ꯃꯨꯟꯅ ꯌꯦꯡꯍꯧꯕꯅꯤꯅ ꯍꯥꯏꯔꯤꯁꯤ ꯔꯤꯛ ꯇꯧꯔꯦ ꯄꯩꯁꯥ ꯅꯝꯃꯦ ꯈꯣꯠꯂꯦꯁ ꯑꯣꯏꯔꯣꯏꯕꯥꯔꯣꯏꯗꯕ ꯈꯪꯕ꯭ꯔꯥ ꯄꯣ ꯍꯥꯏ ꯍꯥꯏꯁꯤꯜꯂꯦꯕ ꯃꯣꯏꯁꯨ ꯌꯥꯔꯅꯤꯅ
ꯍꯣꯏ ꯑꯗꯨ ꯃꯣꯏ ꯃꯤꯠꯅ ꯎꯕ ꯈꯔ ꯐꯪꯉ
ꯃꯣꯏꯅ ꯎꯔꯤꯁꯦ ꯃꯣꯏꯅ ꯎꯔꯤꯁꯦ ꯀꯩꯅꯣꯅ ꯑꯔꯖꯦꯟꯇꯤꯅꯥꯅ ꯇꯧꯈꯤꯕ ꯐꯣꯜ ꯑꯃꯅꯤꯗꯨꯅꯦꯕ ꯑꯗꯣ ꯀꯩꯅꯣ ꯀꯩꯅꯣ ꯏꯖꯤꯠꯅ ꯇꯧꯕ ꯐꯥꯎꯜꯗꯨꯗꯤ ꯎꯈꯤꯗ꯭ꯔꯦꯕ ꯍꯥꯏꯗꯤ ꯃꯔꯝ ꯆꯥꯅ ꯄꯤꯕ ꯃꯔꯝ ꯆꯥꯗꯕꯩꯅꯦꯕ ꯑꯥꯔꯖꯦꯟꯇꯤꯅꯥꯅ ꯇꯧꯕꯗꯨꯅ ꯐꯥꯎꯜ ꯅꯠꯇꯦꯕ ꯃꯤꯗꯤ ꯕꯣꯜ ꯇꯁ ꯇꯧꯔꯒ ꯐꯨꯠꯕꯣꯜꯗꯨ ꯃꯀꯥꯟ ꯂꯤꯊꯠ ꯂꯤꯊꯠꯂꯒ ꯐꯥꯎꯍꯧꯕꯅꯦꯕ ꯑꯃꯅ ꯑꯃꯗꯨꯅ ꯃꯤꯒꯤ ꯕꯣꯜ ꯆꯦꯜꯂ ꯄꯨꯖꯔꯦꯏ ꯀꯥꯏꯗ ꯐꯨꯠꯇꯨ ꯌꯥꯜꯂ ꯃꯈꯣꯡ ꯀꯣꯠꯁꯤꯜꯂ ꯕꯣꯜꯗꯨ ꯊꯦꯡꯗꯕꯤꯗ ꯇꯨꯍꯟꯕꯅꯦꯕ ꯑꯗꯨꯒ ꯇꯨꯍꯟ ꯊꯝꯂꯝꯃꯒ ꯣꯜ ꯀꯥꯎꯈꯠꯂ꯭ꯔꯒꯣꯜ ꯆꯕꯅꯦ ꯑꯗꯨ ꯒꯣꯜꯗꯣ ꯍꯟꯗꯄꯅꯦ ꯃꯣꯏ ꯁꯥꯎꯔꯤꯁꯦ
ꯑꯗꯩ ꯃꯣꯏ ꯀꯩꯅꯣꯁꯤꯁꯨ ꯀꯩꯕ ꯃꯣꯏ ꯀꯣꯆꯇꯨꯁꯨ ꯁꯦꯡꯗꯣꯔꯛꯈ꯭ꯔꯕꯅꯤꯅꯦ ꯈꯪꯕ꯭ꯔꯥ ꯁꯦꯡꯗꯣꯛꯄ ꯍꯧꯔꯛꯈ꯭ꯔꯕꯅꯤ
ꯅꯠꯇ꯭ꯔꯥꯗꯤ ꯃꯣꯏ ꯑꯦꯐ ꯕꯤ ꯑꯥꯏꯅ ꯊꯤꯖꯤꯜꯂꯛꯄꯗ ꯑꯥ ꯌꯧꯗꯣꯔꯤ ꯃꯤ-ꯃꯤ ꯑꯃꯅ ꯑꯗꯨꯒꯨꯝꯕ ꯐꯣꯜꯁ ꯑꯦꯂꯤꯒꯦꯁꯟ ꯍꯦꯛꯇ ꯁꯦꯔꯥꯟ ꯇꯨꯔꯥꯟ ꯄꯪꯍꯥꯏ ꯍꯥꯏꯖꯤꯟ ꯌꯥꯕ꯭ꯔꯥꯅꯦ
ꯑꯗꯨꯗꯣ ꯅꯠꯇꯦ ꯃꯣꯏ ꯅꯦ-ꯅꯦꯁꯟꯗ ꯆꯠꯄ ꯊꯤꯡꯉꯦ ꯈꯣꯠꯂꯤꯒ ꯒꯥꯏ ꯑꯌꯥꯝ ꯆꯠꯆꯅꯤꯡꯕꯩ ꯋꯥꯕꯨꯗꯤ ꯅꯠ ꯗꯦ ꯗꯨꯃꯥꯏ
ꯅꯠꯇꯦ ꯃꯣꯏ-ꯃꯣꯏ ꯏꯖꯤꯞꯇꯨꯗ ꯑꯥꯔꯖꯦ ꯀꯩꯅꯣꯗꯣ ꯑꯥꯔꯖꯦ ꯀꯩꯅꯣꯗꯣ ꯃꯦ ꯁꯤꯗꯣ ꯂꯥꯛꯇ꯭ꯔꯥꯗꯤ ꯃꯣꯏ ꯍꯣꯏ ꯂꯥꯛꯇ ꯂꯥ-ꯂꯥ-ꯂꯥꯛ ꯂꯥꯛꯇ꯭ꯔꯥꯒ ꯃꯣꯏꯗ ꯂꯥꯛꯑꯒ ꯀꯩ ꯀꯥꯟꯅꯕ ꯂꯥꯛꯇ꯭ꯔꯥ ꯀꯩ ꯀꯥꯟꯅꯕꯅꯕꯣ
ꯑꯥ ꯑꯩ ꯍꯥꯏꯗꯤ ꯍꯣꯏ ꯂꯥ ꯂꯥꯛꯄ ꯂꯥꯛꯇꯕ ꯋꯥ ꯅꯠꯇ ꯑꯗꯨꯁꯨ ꯆꯠꯄ ꯊꯤꯡꯖꯤꯟꯕ ꯒꯥꯏꯁꯤꯗꯤ ꯑꯗꯨꯁꯨ ꯄ꯭ꯂꯦꯌꯔ ꯑꯃꯅ ꯑꯗꯨꯗꯤ ꯍꯥꯏ ꯃꯥꯏ ꯃꯔꯥꯟꯖꯦ ꯀꯦꯝ ꯅꯠꯇ꯭ꯔꯦꯕ ꯍꯩꯔꯨꯕꯩ ꯅꯠꯇ꯭ꯔꯣ
ꯃꯥꯅꯦ ꯍꯩꯔꯨꯕꯩꯅꯤ
ꯍꯩꯔꯨꯕꯩ ꯑꯩꯅ ꯂꯥꯟꯕ ꯇꯥꯔꯦ ꯑꯗꯨꯅꯦꯕ ꯍꯧꯖꯤꯛ ꯂꯩꯔꯤ ꯑꯗꯨ ꯃꯤ ꯄ꯭ꯂꯦꯌꯔ ꯃꯁꯦꯟꯒꯩꯁꯤꯡꯗꯨꯗꯤ ꯀꯩꯁꯨ ꯅꯨꯡꯁꯤꯅꯗꯕ ꯑꯃ ꯂꯩꯅꯔꯝꯃꯣꯏ ꯐꯦꯟꯒꯩꯪ ꯅꯅꯦ ꯍꯥꯏꯕ ꯅꯨꯡꯁꯤꯅꯗ꯭ꯔꯤꯖꯦ
ꯃꯥꯅꯦ-ꯃꯥꯅꯦ ꯐꯦꯟꯒꯩꯗꯨꯅꯤ ꯑꯁ ꯅꯠꯇꯕ ꯃꯣꯏ ꯀꯣꯔꯁꯇꯨ ꯅꯤꯌꯣꯝꯒ ꯊꯨꯒꯥꯏꯗꯨꯗꯤ ꯃꯤꯒꯤ ꯄꯤꯌꯣ ꯄ꯭ꯂꯦ ꯇꯧꯔꯤꯉꯥꯏꯗ ꯃꯅꯨꯡ ꯆꯪ ꯌꯥꯗꯕꯗꯣ ꯆꯪꯁꯤꯜꯂꯒ ꯑꯁ ꯀꯣꯏ ꯂꯥꯎꯒ-ꯂꯥꯎꯗꯅ ꯍꯥꯏꯗꯤ ꯌꯥꯝꯅ ꯍꯥꯏꯗꯤ ꯀꯩ ꯍꯥꯏꯅꯤ ꯌꯥꯝꯅ ꯂꯥꯟꯅ ꯎꯍꯟꯕꯩ ꯃꯑꯣꯡꯗ ꯇꯧꯕꯒꯨꯝ ꯇꯧꯍꯟꯈꯤꯗ꯭ꯔꯣ
ꯎꯝ ꯑꯗꯨꯗꯤ ꯗꯔꯌꯥꯛ ꯀꯩꯅꯣ ꯇꯧꯕꯩ ꯇꯥꯏꯞꯇ ꯑꯗꯨ ꯑꯗꯨꯝ ꯑꯉꯝ-ꯑꯉꯝꯕ ꯑꯗꯨꯝ ꯈꯪꯗꯦ ꯑꯥꯔꯖꯦꯟꯇꯤꯅꯥꯖꯨ ꯍꯧꯖꯤꯛ ꯍꯦꯛꯇ ꯀꯥꯅꯣ ꯆꯪꯉꯥꯒꯦ ꯊꯣꯏꯅꯤ ꯍꯥꯏꯕꯖꯨ ꯂꯩꯇ꯭ꯔꯤ ꯑꯥ ꯑꯔꯤꯡ-ꯑꯔꯤꯡꯕ ꯇꯤꯝ ꯌꯥꯝ ꯂꯩꯔꯤ ꯀꯩꯅꯣ ꯁꯦꯃꯤ ꯐꯥꯏꯅꯦꯜꯗ ꯊꯦꯡꯅꯗꯣꯏꯁꯦ
ꯂꯩꯔꯤ-ꯂꯩꯔꯤ ꯑꯗꯣ ꯀꯩꯅꯣꯗꯗꯤ ꯎꯝ ꯑꯥ ꯀꯩꯋꯥꯟ ꯏꯁ ꯀꯤ ꯕꯦꯠ ꯇꯧꯕꯝꯗꯣ
ꯎꯝ
ꯑꯗꯨꯗꯗꯤ ꯐ꯭ꯔꯥꯟꯁꯅ
ꯑꯣꯠꯁꯦ ꯈ꯭ꯋꯥꯏ ꯅꯦꯝꯅ ꯂꯩꯍꯧꯋꯦ ꯍꯥꯏꯗꯤ ꯈ꯭ꯋꯥꯏ ꯅꯦꯝꯅ ꯂꯩꯕ ꯑꯣꯠ ꯈ꯭ꯋꯥꯏ ꯅꯦꯝꯃꯤꯁꯤꯅ ꯀꯥꯕꯒꯤ ꯆꯥꯡꯁ ꯌꯥꯝ ꯋꯥꯡꯕ ꯇꯤꯝꯅꯦꯕ ꯑꯣꯠ ꯈ꯭ꯋꯥꯏ ꯋꯥꯡꯕꯁꯤꯅ ꯀꯥꯕ ꯆꯦ ꯆꯥꯡꯁ ꯌꯥꯝ ꯊꯤꯅ ꯅꯦꯝꯕꯕ ꯆꯥꯡ ꯀꯩꯅꯣꯅꯦꯕ ꯑꯥꯔꯖꯦꯟꯇꯤꯅꯥꯅ ꯁꯦꯀꯦꯟꯗ ꯂꯩꯍꯧꯔꯦ ꯍꯧꯖꯤꯛ ꯐꯥꯎꯒꯤꯗꯤ
ꯑꯩꯗꯤ ꯀꯩꯅꯣ ꯑꯗꯨꯝ ꯊꯦꯡꯅꯗꯧ ꯃꯥꯜꯦ ꯑꯥꯔꯖꯦꯟꯇꯤꯅꯥꯒ ꯑꯗꯨꯝ ꯊꯦꯡꯅꯗꯧ ꯃꯥꯜꯜꯂꯤ
ꯐ꯭ꯔꯥꯟꯁꯀꯀꯣ
ꯑꯥ
ꯃꯃꯥꯡꯒꯤꯇꯥꯞ
ꯍꯥꯏꯗꯤ ꯀꯩꯅꯣ ꯍꯧꯖꯤꯛ ꯁꯦꯃꯤꯐꯥꯏꯅꯦꯜꯗ ꯆꯪ ꯇꯥꯔꯤꯁꯦ ꯐ꯭ꯔꯥꯟꯁ ꯀ ꯀꯩꯅꯣꯒꯅꯦꯕ ꯁꯦꯃꯤꯐꯥꯏꯅꯦꯜ ꯆꯪꯈ꯭ꯔꯦꯅ ꯐ꯭ꯔꯥꯟꯁꯁꯦ ꯐ꯭ꯔꯥꯟꯁ ꯊꯥ ꯁꯦꯃꯤ ꯐꯥꯏꯅꯦꯜ ꯆꯪꯉꯦꯅ
ꯎꯝ
ꯎꯝ ꯃꯥꯅꯤ ꯍꯧꯖꯤꯛ ꯇꯥꯗꯣꯏꯁꯤ ꯀꯩꯅꯣꯅꯦꯕ ꯑꯥꯏꯗꯔ ꯏꯁꯄꯦꯟ ꯅꯠꯇ꯭ꯔꯥꯒ ꯕꯦꯜꯖꯤꯌꯝ ꯑꯃ ꯇꯥꯔꯥꯅꯤꯀꯣ ꯑꯗꯨꯒ ꯃꯊꯛꯀꯤ ꯒ꯭ꯔꯨꯞꯇꯅ ꯀꯩꯅꯣꯒ ꯑꯣꯏꯗꯨꯏꯕ ꯑꯥꯔꯖꯦꯟꯇꯤꯅꯥꯒ-ꯑꯦꯔꯖꯦꯟꯇꯤꯅꯥꯕꯨꯗꯤ ꯀꯩꯅꯣꯒ ꯁꯥꯟꯅꯗꯧ ꯋꯥꯠꯂꯤ ꯀꯩꯕ ꯁ꯭ꯋꯤꯠꯖ꯭ꯔꯂꯦꯟ ꯍꯥꯏꯕ꯭ꯔꯥ
ꯎꯝ ꯁ꯭ꯋꯤꯠꯖ꯭ꯔꯂꯦꯟꯒ
ꯁ꯭ꯋꯤꯠꯖ꯭ꯔꯂꯦꯟꯒ ꯁꯥꯟꯅꯔꯛꯑꯅꯤ ꯑꯗꯨꯗꯣ ꯆꯪꯉꯛꯑꯅꯦꯕ ꯑꯗꯨꯕꯨꯗꯤ ꯑꯣ ꯍꯣ ꯑꯣꯏ ꯑꯗꯨ ꯍꯥꯏꯔꯁꯤꯅꯦ ꯑꯗꯨ-ꯑꯗꯨ ꯃꯥ ꯆꯪꯉꯦ ꯈꯜꯂꯖꯦ ꯆꯪꯉꯒ ꯑꯗꯨꯒ ꯃꯣꯏꯅ ꯊꯦꯡꯅꯗꯣꯏꯁꯤ ꯀꯩꯅꯣ ꯋꯥꯠꯂꯤ ꯍꯥꯏꯕ ꯏꯪꯂꯟꯒ ꯅꯣꯔꯋꯦꯒ ꯊꯦꯡꯅꯔꯛꯈꯤꯅꯤꯗꯅ
ꯎꯝ
ꯏꯪꯂꯦꯟꯒ ꯅꯣꯔꯋꯦꯒ ꯊꯦꯡꯅꯔꯛꯄꯗꯒꯤ ꯀꯥꯔꯛꯄ ꯍꯥꯏꯁꯦ ꯑꯅꯣꯞꯄꯗꯤ ꯑꯣꯏꯔꯔꯣꯏꯅ
ꯃꯥꯅꯦ
ꯑꯗꯨꯗꯨꯅ ꯃꯣꯏ ꯆꯥꯟꯔꯁꯦ ꯐ꯭ꯔꯥꯟ ꯀꯩꯅꯣ ꯌꯧꯕꯒꯤ ꯑꯗꯨꯏꯁꯨ ꯑꯗꯨꯝ ꯁꯦꯃꯤꯐꯥꯏꯅꯦꯜ ꯌꯧꯔꯒ ꯄꯔꯁꯨ ꯑꯗꯨꯝ ꯀꯩꯁꯨ ꯇꯧꯗ꯭ꯔ ꯍꯥꯏꯗꯤ ꯑꯗꯨꯝ ꯎꯝ ꯌꯥꯝ ꯀꯥ ꯍꯦꯟꯅ ꯊꯤꯅ ꯉꯥꯡꯅꯝꯗ꯭ꯔꯁꯨ ꯑꯗꯨꯝ ꯌꯥꯔꯦꯒꯅꯤ
ꯌꯥꯔꯦ ꯌꯥ
ꯍꯣꯏ ꯃꯣꯏ ꯊꯣꯛꯄꯅꯦꯑꯗꯨꯕꯨꯗꯤ ꯀꯌꯥꯝ ꯀꯥꯥꯏ ꯍꯦ ꯈꯥꯟꯖꯤꯟꯕ ꯌꯥꯄꫭꯟꯇꯦ ꯑꯣꯟꯂꯤ ꯗ ꯋꯤꯟꯅꯔ ꯇꯦꯛꯁ ꯏꯠ ꯑꫭꯜ
ꯁꯤ ꯀꯃꯥꯏ ꯇꯧꯒꯦ ꯀꯩ ꯋꯥꯈꯜ ꯂꯩꯒꯦ
ꯑꯩꯒꯤ ꯑꯣꯏꯅꯗꯤ ꯍꯧꯖꯤꯛ ꯀꯥꯍꯟꯅꯤꯡꯕ ꯇꯤꯝꯁꯤ ꯏꯔꯩꯗꯤ ꯂꯩꯇ꯭ꯔꯦ
ꯂꯩꯇ꯭ꯔꯦ ꯂꯣꯏꯁꯤꯟꯈ꯭ꯔꯦꯕ
ꯀꯣꯏꯁꯟꯒ ꯑꯥꯔꯖꯦꯟꯇꯤꯅꯥꯁꯨ ꯁꯨꯝ ꯍꯥꯏꯕ ꯋꯥꯅꯤ ꯀꯥꯍꯟꯅꯤꯡꯗꯦ ꯑꯩꯗꯤ ꯀꯥꯍꯟꯅꯤꯡꯗꯦꯗꯤ ꯀꯩꯅꯣ ꯇꯧ ꯍꯥꯏꯔꯗꯤ ꯑꯩꯅ ꯄꯥꯝꯖꯕ ꯇꯤꯝꯗꯨꯗꯤ ꯅꯠꯇꯦ ꯍꯥꯏꯕ
ꯅꯪꯒꯤ ꯕ꯭ꯔꯥꯖꯤꯜ ꯕ꯭ꯔꯥꯖꯤꯜ ꯃꯥꯏꯊꯤꯕ ꯄꯤꯔꯝꯕꯒꯤ ꯁꯥꯎꯔꯤꯕ ꯀꯩꯅꯣ ꯅꯠꯇ꯭ꯔꯥ
ꯎ ꯑꯩ ꯍꯧꯖꯤꯛ ꯀꯩꯅꯣ ꯀꯥ ꯀꯥꯍꯦꯟꯕ ꯄꯥꯝꯃꯤꯁꯤꯕꯨꯗꯤ ꯐ꯭ꯔꯥꯟꯁꯅꯕꯨꯗꯤ ꯄꯥꯝꯃꯦ
ꯎꯝ
ꯑꯥꯔꯖꯦꯟꯇꯤꯅꯥꯒꯤꯕꯨꯗꯤ ꯍꯥꯏꯗꯤ ꯀꯩꯅꯣ ꯃꯃꯥꯡꯗ ꯀꯩꯅꯣ ꯂꯧꯈ꯭ꯔꯕꯅꯤꯅ ꯀꯩꯁꯨ ꯈꯟꯗ꯭ꯔꯦꯕ
ꯎꯝ ꯍꯣꯏ ꯃꯣꯏ ꯂꯥꯁ ꯗꯥꯟꯁ ꯉꯥꯛꯇꯅꯤꯅꯕꯀꯣ
ꯎ ꯂꯥꯁ ꯗꯥꯟꯁ ꯑꯣꯏꯕꯒꯤ ꯈꯔ ꯈꯔ ꯀꯩꯅꯣ ꯇꯧꯕ ꯁꯞꯄꯣꯔꯠ ꯇꯧꯕꯤꯕꯩ ꯋꯥꯅꯤ ꯅꯪꯒꯤ ꯀꯩꯅꯣꯗꯣ ꯀꯩꯅꯣ ꯑꯩ ꯚꯣꯏꯁ ꯇꯥꯖꯔꯤꯁꯦ ꯀꯔꯤꯒꯤꯅꯣ
ꯅꯪ ꯅꯉꯥꯏ ꯅꯪ ꯇꯥꯖꯩꯔꯥ ꯑꯩꯁꯨ ꯉꯔꯥꯡ ꯇꯧꯏ
ꯍꯩꯅꯖ ꯋꯥꯅꯦ
ꯑꯩꯗꯤ ꯁꯨꯃꯥꯏꯅ ꯇꯧꯕ ꯑꯃꯁꯨ ꯌꯥꯎꯈ꯭ꯔꯦ ꯍꯥꯏꯗꯤ ꯑꯩꯅ ꯉꯥꯡꯕꯁꯤ ꯃꯤꯅ ꯇꯥꯔꯒꯅꯦ ꯃꯤꯅ ꯉꯥꯡꯉꯛꯄꯁ ꯑꯩ ꯁꯨꯡꯇꯥ ꯇꯥꯗꯕ ꯑꯩ ꯉꯥꯕ ꯁ ꯑꯗꯨꯨꯝ ꯇꯥꯖꯜꯂꯦ ꯏꯊꯟꯗ ꯋꯥꯔꯤ ꯑꯗꯨ ꯋꯥꯔꯤ ꯀꯃꯥꯏꯅ ꯁꯥꯟꯅꯩ ꯈꯪꯕ꯭ꯔꯥ ꯀꯩꯅꯣ ꯇꯧꯅꯕꯅꯦꯅ ꯋꯥꯔꯤ ꯀꯃꯥꯏꯅ ꯁꯥꯟꯅꯒꯦꯗ ꯀꯩꯅꯣ ꯀꯣꯏꯁꯟꯁꯦ ꯃꯦꯁꯦꯁꯇ ꯋꯥꯆꯞ ꯃꯦꯁꯦꯁꯇ ꯊꯥꯍꯜꯂꯦ ꯑꯗꯨꯒ ꯑꯩꯩꯅ ꯗꯨꯝ ꯈꯨꯝꯕ
ꯑꯦ ꯍꯦꯍꯦ
ꯎꯍꯥ
ꯑꯥ
ꯑꯥ ꯆꯔꯥꯒ ꯋꯥꯠꯂꯕꯣ ꯀꯃꯥꯏ ꯇꯧꯔꯤꯒꯦ ꯀꯩ ꯀꯩ ꯐꯠ ꯄ꯭ꯂꯥꯥꯟ ꯂꯩꯔꯤꯒꯦ ꯅꯨꯡꯊꯤꯟ ꯆꯥꯕ ꯈꯣꯠꯄ ꯇꯧꯕꯒꯤꯁꯤꯕꯨ ꯇꯥꯕ꯭ꯔꯣ ꯇꯥꯕ꯭ꯔꯣ
ꯗ꯭ꯔꯣ ꯍꯜꯂꯣ ꯇꯥꯗ꯭ꯔꯣ
ꯖꯤꯛꯇ ꯇꯥꯔꯛꯑꯦ ꯅꯪ ꯉꯥꯏꯍꯥꯛ ꯆꯠꯄꯨꯔꯦ
ꯑꯩ ꯍꯟꯗꯣꯛꯎꯕꯩꯅꯤꯅꯦ ꯑꯃꯨꯛꯁꯨ ꯍꯟꯗꯣꯛꯑꯁꯨ ꯋꯥ ꯉꯥꯡꯕ ꯇꯥꯅꯩ ꯑꯗꯣ ꯑꯃꯨꯛ ꯑꯗꯨ ꯇꯥꯗꯦ ꯀꯩꯒꯤꯅꯣ ꯁꯤꯕꯨ
ꯁ꯭ꯂꯣꯇꯤꯡꯗ ꯊꯝꯃꯣ ꯌꯥꯕꯅꯦ
ꯑꯣ ꯐ꯭ꯂꯣꯇꯤꯡꯗꯕ
ꯎꯝ
ꯐꫭꯜ ꯇꯤꯡꯗ ꯍꯥꯏꯔꯥ
ꯎꯝ
ꯐꫭꯜꯇꯤꯡ ꯀꯃꯥꯏ ꯑꯥ
ꯐꫭꯜꯇꯤꯡ ꯍꯥꯏꯗꯤ ꯍꯥꯏꯗꯤ ꯑꯦꯞ ꯑꯃꯒꯤ ꯃꯊꯛꯇ ꯑꯦꯞ ꯁꯤꯖꯤꯟꯅꯕꯗꯣ
ꯑꯣ ꯑꯣ ꯑꯣ ꯑꯁ ꯒꯥꯔꯦꯗ
ꯁꯤꯍ
ꯑ ꯆꯃꯔꯀꯦ ꯑꯣ
ꯎꯄꯥꯛ
ꯀꯩꯅꯤ ꯆꯥꯕ ꯍꯥꯏꯕꯨ ꯀꯩꯅꯣ ꯑꯩ ꯀꯔꯦꯟ ꯑꯅꯤꯗꯤ ꯂꯩꯔꯦ
ꯀꯔꯦꯟ ꯆꯥꯕꯁꯦ ꯐꯠꯇꯤ ꯐꯠꯇꯕꯅꯤꯀꯣ ꯇꯣꯏꯅ ꯆꯥꯕꯁꯤ
ꯎꯨꯝ ꯐꯠꯇ꯭ꯔꯁꯨ ꯑꯗꯨꯝ ꯆꯥꯔꯦ ꯍꯥꯏꯇꯥꯔꯦ ꯑꯩꯗꯤ ꯐꯠꯇꯕꯅ ꯈꯤꯇꯪ ꯄꯥꯝꯖꯕ
ꯃꯥꯅꯦ
ꯀꯩꯅꯣ ꯅꯪ ꯅꯣꯏꯁꯦ ꯅꯨꯡꯇꯤꯒꯤ ꯑꯗꯨꯝ ꯆꯥꯕ꯭ꯔꯅꯦ ꯅꯪꯕꯨ
ꯑꯩ ꯀꯔꯤ ꯅꯨꯡꯇꯤꯒꯤ ꯆꯥꯗꯦ ꯑꯩꯗꯤ ꯑꯩ ꯅꯍꯥꯟ ꯆꯥꯏ ꯅꯣꯡ ꯐꯥꯗꯣꯛ ꯌꯨꯝꯗ ꯅꯣꯡ ꯐꯥꯗꯣꯛ ꯆꯥꯛ ꯂꯥꯝꯃ ꯈꯣꯠꯂꯀꯥꯟꯗ ꯂꯩꯇ꯭ꯔꯀꯥꯟꯗ ꯑꯗꯨꯝꯕ ꯂꯩꯔꯝꯕꯗ ꯆꯥꯕꯅ ꯑꯩ ꯂꯩꯔꯒ
ꯑꯗꯣ ꯀ ꯍꯥꯏꯗꯤ ꯀꯩꯁꯨ ꯀꯔꯦꯟꯗꯤ ꯗꯥꯏꯔꯦꯛ ꯆꯈꯥꯎ ꯍꯥꯡꯕꯗ ꯊꯥꯖꯤꯟꯕ ꯅꯠꯇꯕ ꯆꯥꯛꯀ ꯆꯥꯃꯤꯟꯅꯕꯅꯤꯅꯀꯣ
ꯎꯝ
ꯑ ꯃꯌꯥꯛꯇꯣ ꯈꯤꯇꯪ ꯁꯣꯛꯄꯗꯣ ꯍꯟꯊꯅ ꯁꯣꯛꯑꯝꯃꯣꯏꯗ꯭ꯔꯣ
ꯀꯔꯤ
ꯈꯤꯇꯪ ꯌꯥꯝ ꯀꯥ ꯍꯦꯟꯅ ꯁꯣꯛꯑꯝꯃꯣꯏ ꯍꯥꯏꯕ
ꯎꯝ ꯈꯔ ꯁꯣꯛꯑꯒꯁꯨꯨꯀꯣ
ꯃꯥꯟꯅꯦ ꯇꯥꯔꯔ
ꯑꯥ ꯅꯍꯥꯟ ꯕꯣꯏꯁ ꯑꯝ ꯊꯦꯡꯅꯩꯌꯦ
ꯀꯩ
ꯀ ꯑꯣꯗꯤꯑꯣ ꯑꯃꯥ
ꯀꯩ ꯑꯣꯗꯤꯌꯣꯅꯣ
ꯀꯩꯅꯣ ꯇꯧꯔꯒ ꯁꯨꯝ ꯋꯥꯔꯤ ꯁꯥꯟꯅꯔꯝꯕꯗꯒꯤ ꯀꯩꯅꯣ ꯇꯧꯔꯛꯄ ꯅꯨꯄꯤ ꯁꯨꯝ ꯋꯥꯔꯤ ꯁꯥꯟꯅꯔꯝꯕꯗꯒꯤ ꯅꯨ ꯅꯨꯄꯤꯗꯨꯗꯣ ꯑꯣꯟꯁꯤꯜꯂꯒ ꯑ ꯀꯩꯅꯣ ꯑꯩ ꯅꯪꯁꯦ ꯏꯃꯥꯒꯤ ꯃꯃꯧ ꯑꯣꯏꯍꯜꯂꯒꯦ ꯇꯧꯕ ꯑꯃ
ꯑꯦ ꯑ ꯑꯗꯨꯗꯤ ꯑꯩꯁꯨ ꯇꯥꯈꯔꯒꯨꯝ ꯇꯧꯔ‌ꯦꯕꯣ
ꯑꯗꯨꯗꯨꯒ ꯑꯃꯗꯨꯅ ꯀꯩꯅꯣ ꯍꯥꯏꯕꯅꯤ ꯑ ꯑ ꯑꯩ ꯑꯩꯗꯤ ꯌꯨꯝ ꯄꯥꯜꯂꯔꯣꯏ ꯍꯥꯏꯕ꯭ꯔ ꯀꯩꯅꯣꯃ ꯍꯥꯏꯕꯅꯤ
ꯀꯩ ꯍꯥꯏꯅ‌ꯣ
ꯌꯨꯝ ꯄꯥꯜꯂꯔꯣꯏ ꯍꯥꯏꯕ꯭ꯔꯥ ꯀꯩꯝꯒ ꯍꯥꯏꯈꯤꯕꯅꯦꯕ ꯑꯃꯗꯨꯅ
ꯀꯩꯕ
ꯑꯩꯅ ꯑꯩꯅ ꯑꯩꯅ ꯇꯥꯕꯗꯣ
ꯎꯝ
ꯑꯩꯅ ꯇꯥꯕ ꯑꯃꯗꯨꯅ ꯀꯩꯅꯣ ꯇꯧꯕ ꯑꯦ ꯌꯨꯝꯒꯤ ꯃꯃꯧ ꯑꯣꯏꯍꯜꯂꯣ ꯑꯗꯨꯗꯨꯒ ꯑꯣꯏꯍꯜꯂꯒꯦ ꯍꯥꯏꯕ ꯑꯃꯅ ꯑꯩ ꯑ ꯑ ꯑꯃꯅ ꯑꯩꯒꯤ ꯑꯩꯗꯤ ꯌꯨꯝ ꯄꯥꯜꯂꯔꯣꯏ ꯍꯥꯏꯕ ꯑꯃꯅ ꯑꯃꯨꯛ
ꯑꯗꯨꯗꯤ ꯍꯥꯏꯗ‌ꯦ ꯑꯃꯗꯨꯅ ꯑꯃꯗ ꯅꯣꯛꯑ ꯂꯩ ꯑꯩꯉꯣꯟꯗꯅ ꯃꯨꯛ
ꯑꯗꯨ ꯑꯗꯨꯗꯁꯨ ꯅꯠ ꯑꯇꯩ ꯉꯔꯥꯡ ꯑꯃ ꯀꯩꯅꯣ ꯑꯃꯁꯨ ꯊꯦꯡꯅꯕꯅꯤꯅꯦ ꯀꯔꯤꯅꯣ ꯍꯥꯏꯕꯗꯨꯕꯨ
ꯀꯩꯕ
ꯌꯥꯝ ꯏꯪ ꯇꯞꯄꯦ ꯍꯥꯏꯕ ꯅꯨꯄꯥꯁꯤꯅ ꯌꯥꯝ ꯏꯪ ꯇꯞꯄ ꯄ‌ꯦ ꯑꯦ ꯀꯩꯅꯣ ꯇꯧꯔꯝꯗꯧ ꯃꯥꯜꯂꯦ ꯍꯥꯏꯗꯤ ꯌꯥꯝ ꯏꯪꯉꯝꯗꯧ ꯃꯥꯜꯂꯦ ꯁꯤꯅꯤ ꯁꯤꯁ